ꯍꯂꯣ
ꯍꯂꯣ ꯇꯥꯕ꯭ꯔꯣ ꯇꯔꯣꯛ
ꯇꯥꯢ
ꯀꯔꯤ ꯇꯧꯕ꯭ꯔꯣ ꯀꯩꯑꯦꯕ꯭ꯔꯥ ꯇꯥꯕ꯭ꯔꯣ ꯍꯂꯣ
ꯇꯥꯗ꯭ꯔꯣ
ꯑꯥꯅꯈꯣꯟꯁꯤꯁꯨ ꯇ ꯇꯥꯏꯌꯦ ꯇꯥꯏꯌꯦ ꯇꯥꯏꯌꯦ ꯌꯥꯝ ꯇꯥꯏꯌꯦ
ꯎꯝ
ꯏꯁ ꯀꯔꯤ ꯅꯪ ꯅꯦꯠꯋꯥꯛ ꯅꯨꯡꯉꯥꯏꯇꯗꯕꯣ
ꯅꯥꯕꯨ ꯍꯔꯒꯅ
ꯑꯁ ꯀꯩꯕ꯭ꯔꯥ
ꯈꯠꯅꯕ ꯍꯧꯔꯛꯀꯅꯨ
ꯑꯁ ꯂꯣꯢꯔꯦꯍꯦ ꯑꯩ ꯈꯠꯅꯕꯒ ꯍꯧꯖꯗꯦ ꯀꯩꯗꯧꯔꯤꯒꯦ
ꯍꯥꯎꯕ ꯍꯥꯏ ꯍꯤꯞꯄꯤ
ꯀꯩꯒꯤ
ꯈ꯭ꯋꯥꯡ ꯅꯥꯕꯒꯤ
ꯃꯦꯠꯄꯤꯌꯨꯔ
ꯌꯥꯔꯦ ꯌꯥꯔꯦ ꯇꯣꯛꯑꯣ
ꯊꯣꯏꯒꯅꯤꯍꯥꯏ ꯀꯔꯤꯔ
ꯆꯥꯔꯕ꯭ꯔꯣ
ꯆꯥꯗ꯭ꯔꯤ ꯅꯪ ꯆꯥꯔꯕ꯭ꯔꯣ
ꯊꯦꯡꯉꯦꯅ ꯆꯥꯔꯦ ꯂꯣꯏꯔꯦ ꯋꯥꯔꯁꯤꯞꯁꯨ ꯇꯨꯝꯈ꯭ꯔꯅꯤ ꯍꯧꯖꯤꯛꯇꯤ
ꯍꯥ ꯇꯨꯝꯕ ꯌꯥꯔꯣꯢ ꯌꯥꯢꯅꯦ ꯀꯔꯤ ꯍꯤꯟꯖꯥꯡ ꯆꯥꯕ꯭ꯔꯣ
ꯁꯥ ꯆꯥꯌꯦ
ꯀꯩꯁꯥ ꯀꯩꯁꯥ
ꯎꯁꯣꯏ ꯁꯥ
ꯑꯣ ꯑꯣ ꯆꯨꯝꯃꯤꯅꯦ ꯁꯥꯔꯣ ꯑꯗꯣ
ꯎꯝ
ꯑꯩꯁꯨ ꯊꯜꯂꯛꯇꯧꯕꯀꯣ ꯌꯥꯎ ꯌꯥꯎ
ꯌꯥꯝ ꯂꯥꯞꯄꯦ ꯊꯤꯟꯕ ꯉꯝꯗ꯭ꯔꯦ ꯑꯩ
ꯑꯩ ꯂꯧ ꯂꯥꯛꯎꯔꯣ ꯂꯒꯂꯔꯒ
ꯀꯩꯔꯤꯕ
ꯀꯅꯥ ꯀꯅꯥ ꯂꯩꯒꯦ
ꯍꯧꯖꯤꯛꯇꯤ ꯃꯝꯈ꯭ꯔꯕꯅꯤꯅ ꯃꯁꯥ ꯃꯁꯥ ꯐꯃꯨꯡꯗ ꯃꯤ ꯂꯣꯏ ꯂꯩꯔꯦ
ꯑꯁ ꯅꯪꯒꯤ ꯈꯨꯈꯨꯝꯁꯤꯗꯤ ꯅꯩꯔꯦ ꯀꯩꯅꯣ ꯌꯥꯝ ꯅꯨꯡꯁꯤꯔꯛꯏ ꯀꯟꯅ ꯐꯨꯅꯤꯡꯕꯗꯣ
ꯎꯝ ꯎꯝ ꯎꯝ ꯎꯝ
ꯅꯪꯁꯦ
ꯐꯨꯗ꯭ꯔꯁꯨ ꯌꯥꯏ ꯑꯩ ꯌꯥꯝ ꯒ꯭ꯌꯥꯟ ꯇꯥꯔꯤ ꯑꯩ ꯌꯥꯝ ꯒ꯭ꯌꯥꯟ ꯇꯥꯕ ꯃꯤꯅꯤ
ꯎꯝ ꯇꯥꯗꯦ ꯇꯥꯗꯦ ꯂꯝ ꯍꯦꯜꯂꯤ ꯅꯪ ꯍꯟꯗꯛ ꯃꯔꯛ
ꯈꯠꯅꯕꯒ ꯍꯧꯔꯛꯀꯅꯨ
ꯍꯧꯗꯦ ꯍꯧꯗꯦ
ꯑꯩ ꯄꯥꯝꯖꯗꯦ
ꯄꯥꯝꯕꯤꯌꯣ ꯄꯥꯝꯗ꯭ꯔꯁꯨ
ꯄꯨꯛ ꯅꯥꯏꯌꯦ ꯈ꯭ꯋꯥꯎꯁꯨ ꯅꯥꯏꯌꯦ
ꯃꯦꯠꯄꯤꯌꯣꯔ ꯍꯥꯏꯁꯨ ꯌꯥꯗꯦ ꯅꯪꯗꯤ
ꯑꯩꯗꯤ ꯃꯦꯠꯄꯒꯗꯣ ꯍꯩꯅꯗꯦ
ꯃꯦꯠꯇꯗꯤ ꯅꯦꯄꯤꯒꯦ ꯑꯗꯨꯗꯤ ꯌꯥꯕ꯭ꯔꯥ
ꯌꯥꯗꯦ
ꯑꯗꯨꯗꯤ ꯀꯔꯤ ꯑꯎꯅꯦ
ꯄꯨꯛ ꯅꯥꯏꯑꯦ ꯈꯪꯗꯦ ꯏꯁꯤꯡ ꯑꯁꯥꯕ ꯊꯛꯅꯤꯡꯉꯦ
ꯑꯗꯨ ꯂꯧꯁꯤ ꯑꯁ ꯅꯊꯟꯇ ꯇꯨꯝꯕ꯭ꯔꯣ
ꯍꯣꯏꯗ
ꯑꯩꯒ ꯂꯥꯛꯀꯦꯅꯦ
ꯌꯥꯔꯦ ꯇꯣꯛꯈ꯭ꯔꯁꯦ
ꯅ ꯌꯨꯝꯗ ꯍꯥꯏꯕꯅꯤꯅꯦ ꯀꯔꯤꯔꯣ
ꯑꯩꯒꯤ ꯌꯨꯝꯗ ꯅꯪꯒꯤ ꯀꯥ ꯂꯩꯇ꯭ꯔꯦ ꯀꯥ ꯑꯍꯨꯝꯈꯛ ꯂꯩꯕꯗꯣ ꯃꯁꯥ ꯃꯁꯥꯒꯤ ꯀꯥ ꯑꯣꯏꯔꯦ
ꯑꯗꯨꯗ ꯑꯩ ꯁꯨꯃꯥꯡꯗ ꯇꯨꯝꯅꯕꯅꯦ ꯍꯥꯏꯁꯦ
ꯁꯨꯃꯥꯡ ꯏꯁꯤꯡ ꯆꯥꯡꯉꯤ ꯌꯥꯗꯦ
ꯏꯁꯤꯡ ꯆꯪꯕ ꯃꯊꯛꯇꯗꯤ ꯑꯩ ꯌꯥꯝ ꯇꯨꯝꯅꯤꯡꯕ
ꯑꯩ ꯍꯧꯖꯤꯛ ꯁꯥꯎꯅꯤꯡꯈ꯭ꯔꯖꯥꯠꯅꯤ ꯋꯥꯏ ꯍꯦꯛ ꯇꯩꯕ ꯂꯣꯏꯔꯒ ꯋꯥꯏ ꯍꯦꯛ ꯇꯩꯕ ꯂꯣꯏꯔꯒ ꯅꯣꯡ ꯆꯨꯔꯛꯑꯒ ꯂꯣꯏ ꯆꯦꯛꯈꯥꯏꯔ ꯊꯝꯃꯤ
ꯑꯁ ꯄꯦꯜꯂꯦꯗ ꯅꯣꯡꯁꯦ ꯌꯥꯝ ꯐꯠꯃꯟꯗꯦꯕꯣ ꯅꯪꯕꯨ ꯃꯤꯔꯥꯏꯔꯦ
ꯑꯩꯁꯦ ꯌꯨꯝ ꯍꯦꯛ ꯇꯩꯈ꯭ꯔꯕ ꯅꯣꯡꯅ
ꯑꯠꯆꯥ ꯑꯠꯆꯥ ꯑꯗꯨꯗꯤ ꯇꯩꯔꯨꯔꯅꯨꯀꯣ ꯃꯊꯪꯗꯤ
ꯇꯩꯔꯔꯣꯏ
ꯑꯗꯨꯅꯤꯗꯅ ꯃꯔꯝ ꯃꯣꯛꯑꯦ ꯎꯝ ꯀꯃꯥꯏ ꯀꯃꯥꯏ ꯆꯠꯂꯦ ꯀꯃꯥꯏ ꯀꯃꯥꯏ ꯇꯧꯔꯦ ꯀ꯭ꯂꯥꯁ ꯆꯠꯄ꯭ꯔꯣ
ꯁꯨꯇꯤꯅꯦ ꯁꯨꯇꯤꯁ ꯁꯨꯇꯤꯅꯦ ꯁꯨꯇꯤ
ꯃꯥꯅꯤꯅꯦ ꯑꯁ ꯉꯔꯥꯡꯗꯣ ꯂꯤꯟꯒꯤ ꯀꯛꯆꯦꯡ ꯍꯥꯏꯕ꯭ꯔꯥ ꯑꯗꯨꯒꯨꯝꯕ ꯀꯛꯆꯦꯡꯗꯣ ꯈꯪꯕ꯭ꯔꯥ
ꯎꯝ
ꯆꯤꯛꯏꯅꯤꯅꯦ ꯈꯣꯡ ꯈꯣꯡꯗ
ꯍꯧꯖꯤꯛꯀꯥꯟ ꯀꯔꯤ ꯍꯥꯏꯁꯤꯔꯥ
ꯏꯟꯁꯦꯛ ꯀꯨꯝꯕꯗꯣ ꯆꯤꯛꯍꯟꯒꯅꯨ ꯍꯥꯏꯌꯦ
ꯑꯁ ꯑꯩꯗꯤ ꯑꯅꯤꯔꯛ ꯁꯨꯈ꯭ꯔꯦ ꯉꯔꯥꯡꯗ ꯌꯦꯠꯇ ꯑꯃ ꯑꯣꯏꯗ ꯑꯃ
ꯀꯩꯅꯣ ꯑꯥꯗꯀꯣ ꯑꯉꯥꯡ ꯑꯃ ꯀꯔꯤ ꯍꯥꯏꯁꯤꯔ ꯏꯟꯁꯦꯛ ꯑꯃꯅ ꯆꯤꯛꯄꯗ ꯂꯩꯈꯤꯗ꯭ꯔꯦ ꯍꯥꯏ ꯉꯔꯥꯡ ꯅꯍꯥꯟꯒꯤ
ꯆꯍꯤ ꯑꯅꯤꯒꯨꯝꯕ ꯁꯨꯕ꯭ꯔꯥ ꯈꯪꯗꯦ
ꯑꯆꯥ ꯆꯥ
ꯗꯣꯡꯉꯥꯡꯒꯦ ꯍꯣꯁꯄꯤꯇꯥꯜ ꯄꯨꯈꯠꯂꯒ ꯂꯥꯏꯌꯦꯡꯕ ꯉꯝꯗꯕꯒꯤ ꯁꯤꯈ꯭ꯔꯦꯅ ꯀꯔꯤꯅꯣꯁꯨ ꯈꯪꯗꯦ ꯃꯥ ꯃꯥꯕꯨ ꯆꯤꯛꯄꯗꯣ ꯀꯔꯤꯅꯣꯁꯨ ꯈꯪꯗꯦꯅ
ꯂꯣꯏꯔꯦꯗꯤꯅ
ꯃꯇꯝꯅ ꯐꯠꯇꯕꯅꯦ ꯀꯔꯤ ꯀꯔꯤꯅꯣ ꯖꯥꯠ ꯖꯥꯠ ꯊꯣꯔꯛꯑꯦ
ꯑꯁ ꯑꯗꯨꯅꯦ ꯑꯁ ꯕꯤꯠ ꯂꯩꯇꯦ ꯑꯩ ꯅꯪꯗꯤ ꯆꯥꯛ ꯆꯥ ꯇꯣꯛꯑꯕꯅꯤꯅ ꯋꯥꯏ ꯁꯪꯉꯝꯃꯅꯤꯅꯦ
ꯍꯣꯏ ꯄꯨꯡ ꯅꯤꯄꯥꯟ ꯇꯥꯔꯦ ꯅꯪ ꯍꯧꯖꯤꯛ ꯐꯥꯎ ꯆꯥꯗ꯭ꯔꯗꯤ ꯌꯥꯗ꯭ꯔꯦ
ꯑꯩꯕꯨꯗꯤ ꯆꯥꯗ꯭ꯔꯤꯅꯦ
ꯇꯝ ꯇꯨꯝꯕ ꯃꯇꯝ ꯑꯣꯏꯔꯦ
ꯍꯣꯏ ꯑꯗꯨꯕꯨꯗꯤ ꯆꯨꯝꯂꯝꯒꯅꯤ ꯅꯪ ꯑꯥ ꯅꯨꯡꯉꯥꯏꯕ꯭ꯔꯣ ꯅꯊꯟꯗ ꯇꯨꯝꯕ
ꯎꯝ
ꯋꯥꯔꯤ ꯁꯥꯕꯤꯌꯨꯔꯥ ꯇꯨꯝꯕ ꯇꯨꯝꯅꯤꯡꯅꯕ
ꯍꯣꯏ ꯇꯥꯒꯦ ꯁꯥꯔꯛꯑꯣ
ꯅꯣꯡꯃꯁꯦ ꯅꯪ ꯀꯧꯕ ꯑꯃ ꯂꯩꯔꯝꯃꯤꯌꯦ ꯌꯥꯝꯔꯝ ꯍꯦꯟꯈ꯭ꯔꯕ
ꯎꯝ
ꯃꯅꯥ ꯌꯥꯝ ꯀꯟꯕ
ꯎꯝ
ꯑꯁ ꯀꯩꯕ
ꯃꯈꯪꯗꯤ
ꯑꯗꯨꯏꯗꯤ ꯂꯝ ꯍꯦꯟꯃꯟꯗꯅ ꯈꯪꯗ꯭ꯔꯦ ꯑꯩ ꯀꯧꯕ ꯑꯃꯁꯨ ꯂꯩꯔꯦ ꯃꯥꯜꯂꯦ ꯁꯥꯎꯅꯤꯡꯉꯦꯌꯦ ꯅꯣꯡꯃꯁꯦ ꯈꯪꯕ꯭ꯔꯥ ꯈꯪꯉꯝꯃꯣꯏꯅꯦ ꯑꯗꯨꯐꯥꯎ ꯇꯥꯕ꯭ꯔꯣ ꯇꯥꯕ꯭ꯔꯣ